ꯍꯜꯂꯣ ꯇꯥꯕꯔꯣ
ꯑꯣꯏ
ꯑꯣ ꯑꯣ ꯑꯣ ꯅꯣꯏꯗꯣ ꯀꯩꯗꯧꯅꯤ ꯍꯥꯏꯕ ꯉꯁꯤ
ꯑꯗꯩ ꯑꯩꯈꯣꯏꯗꯤ ꯉꯁꯤꯗꯤ ꯁꯦꯃꯤꯐꯥꯏꯅꯦꯜ ꯑꯣꯏꯕꯅꯤꯅꯀꯣ
ꯑꯥ
ꯕꯤꯇꯤꯡꯒꯨꯝꯕ ꯐꯖꯅ ꯇꯧꯔꯅꯤꯕꯥ ꯑꯗꯨꯒ ꯅꯝꯕꯔ ꯎꯝ ꯅꯝꯕꯔ ꯐꯣꯔꯇꯤꯗꯤ
ꯌꯥꯝꯅꯁꯤꯡꯅ ꯄꯤꯗꯧꯕꯗꯣ
ꯍꯣꯏ ꯑꯗꯨꯃꯥꯏꯅ ꯇꯧꯕ ꯇꯥꯔꯦ ꯉꯝꯕ ꯇꯤꯝꯗꯤ ꯈꯔ ꯆꯥꯕ ꯇꯥꯔꯦ
ꯉꯝꯗꯕꯁꯤꯡꯗꯤ ꯀꯧꯔꯣꯏ ꯍꯥ
ꯌꯥꯝꯁꯨ ꯌꯥꯎꯗꯦ ꯌꯧ ꯍꯅꯤ ꯅꯨꯡꯁꯨ ꯑꯗꯨ ꯑꯗꯨꯝ ꯃꯣꯏꯗꯤ ꯏꯁꯄꯣꯟꯁꯣꯔ ꯇꯧꯔꯅꯤꯕꯀꯣ
ꯎꯝ ꯏꯁꯄꯣꯟꯁꯔꯅꯤꯅ ꯃꯣꯏꯗꯤ ꯉꯝꯗ꯭ꯔꯒꯗꯤ
ꯍꯣꯏ ꯅꯝꯗ꯭ꯔꯁꯨ ꯃꯣꯏꯁꯨ ꯌꯧꯗꯤ ꯌꯧꯍꯟꯅꯤꯗ ꯑꯗꯨ ꯃꯣꯏꯅ ꯏꯁꯄꯣꯟꯁꯣꯔ ꯇꯧꯔꯅꯤꯕ
ꯎꯝ
ꯄꯨꯡ ꯀꯌꯥꯋꯥꯏꯗ ꯆꯠꯊꯣꯛꯀꯦꯔꯣ ꯅꯪ ꯊꯕꯛ ꯍꯥꯏꯕꯗꯨꯕꯣ
ꯑꯩꯒꯤꯗꯣ ꯄꯨꯡ ꯍꯧꯖꯤꯛ ꯄꯨꯡ ꯀꯌꯥ ꯇꯥꯔꯦ ꯑꯩꯒꯤꯗꯤ ꯑꯩꯁꯦ ꯐꯣꯔ ꯍꯥꯏꯗꯤ ꯄꯨꯡ ꯐꯣꯔ ꯊꯥꯔꯇꯤ ꯑꯗꯨ ꯑꯗꯨ ꯁ꯭ꯣꯏꯗ ꯊꯣꯛꯑꯅꯤ
ꯑꯠꯆꯥ ꯆꯥ ꯑꯩꯅ ꯍꯜꯂꯛꯀꯗ꯭ꯔꯣ
ꯑꯩꯁꯦ ꯄꯨꯡ ꯊꯕꯛ ꯌꯥꯝ ꯂꯨꯕ ꯅꯠꯇꯦꯗ ꯍꯥꯏꯕꯗꯤ ꯃꯇꯝ ꯌꯥꯝ ꯆꯥꯡꯉꯣꯏꯕꯀꯣ
ꯑꯣ ꯑꯣ ꯑꯣ
ꯄꯨꯡ ꯑꯃ ꯑꯃ ꯃꯈꯥꯏ ꯑꯗꯨꯒꯨꯝꯕ ꯊꯕꯛ
ꯆꯠꯆꯥ
ꯃꯤ ꯑꯃꯕꯨ ꯋꯥꯔꯤ ꯁꯥꯅꯤꯡꯉꯥꯏꯗꯕꯀꯣ
ꯑꯣ ꯑꯣ ꯑꯣ ꯑꯣ
ꯑꯗꯨ ꯋꯥꯔꯤ ꯁꯥꯕ ꯂꯣꯏꯔꯒ ꯑꯃꯨꯛ
ꯎꯝ ꯎꯝ
ꯁꯤ ꯑꯦꯄ꯭ꯂꯤꯀꯦꯁꯟꯗꯗꯤ ꯅꯪꯁꯨ ꯋꯥꯔꯤꯗꯤ ꯐꯖꯅ ꯁꯥꯔꯅꯤꯅꯦ
ꯁꯥꯏꯕ ꯎꯝ ꯁꯥꯏꯗ ꯑꯗꯨꯝ ꯎꯝ
ꯁꯥꯟꯅꯕ ꯅꯨꯡꯉꯥꯏꯕ꯭ꯔꯣ ꯅꯪꯒꯤ ꯑꯦꯛꯁꯄꯤꯔꯤꯌꯦꯦꯟꯁꯁꯦ ꯀꯃꯥꯏ ꯁꯤꯗ
ꯑꯗꯨꯝ ꯌꯥꯏꯌꯦꯗ ꯍꯣꯏ ꯅꯦꯠꯋꯥꯛ ꯑꯁ ꯀꯩꯅꯣꯁꯦ ꯅꯦꯠꯋꯣꯛ ꯇꯠꯄ ꯃꯇꯥꯡꯁꯨ ꯑꯩ ꯌꯥꯝꯃꯦꯕ ꯅꯍꯥꯟꯗꯣ
ꯃꯤ ꯈꯔꯕꯨ ꯃꯤ ꯈꯔꯕꯨꯗꯤ ꯁꯥꯎꯅꯤꯡꯉꯦꯅꯦ ꯑꯩꯗꯤ
ꯍꯣꯏ ꯑꯩꯁꯨ ꯈꯔꯕꯨꯗꯤ ꯌꯥꯎꯋꯦ
ꯑꯩꯕꯨꯗꯣ ꯐꯣꯟ ꯍꯣꯏ ꯑꯩꯕꯨꯗꯣ ꯐꯣꯟ ꯇꯧꯔꯛꯄꯤꯌꯣ ꯐꯣꯟ ꯇꯧꯔꯛꯄꯤꯌꯣ ꯍꯥꯏꯕꯀꯣ
ꯎꯝ
ꯐꯣꯟꯗꯣ ꯑꯗꯨꯝ ꯐꯣꯟꯗ ꯍꯥꯏꯔꯛꯑꯒ ꯑꯗꯨ ꯐꯣꯟ ꯇꯧꯔꯛꯄ ꯀꯥꯟꯗ ꯃꯣꯏꯒꯤ ꯅꯦꯠ ꯀꯨꯝꯕꯗꯨ ꯌꯥꯗꯕ ꯑꯃ ꯑꯃꯔꯅ ꯃꯣꯏꯒꯤ ꯕꯦꯛꯒ꯭ꯔꯥꯎꯟꯒꯨꯝ ꯑꯃ ꯌꯥꯗꯕ
ꯑꯗꯨꯒ ꯅꯣꯏ ꯃꯣꯏ ꯅꯦꯠ ꯍꯣꯏ ꯅꯨꯡꯉꯥꯏꯇꯕꯁꯨ ꯌꯥꯝ ꯌꯧꯋꯦ ꯑꯗꯨꯒ ꯕꯦꯛꯒ꯭ꯔꯥꯎꯟꯗꯣ ꯌꯥꯗꯕ
ꯎꯝ
ꯑꯗꯨꯒꯨꯝꯕꯁꯨ ꯃꯤꯁꯨ ꯌꯥꯝ ꯌꯧꯋꯦꯕ
ꯍꯣꯏ ꯌꯧꯕꯅꯦ ꯑꯁ ꯅꯨꯄꯤꯗꯤ ꯌꯥꯝꯃꯦ ꯑꯁꯤꯅ ꯑꯃꯨꯛ ꯇꯥꯟꯕꯒꯣ
ꯅꯨꯄꯤꯗꯤ ꯌꯥꯝꯃꯅꯦ ꯌꯥꯝꯃꯦꯅꯦꯍꯦ
ꯁ ꯃꯤ ꯀꯣꯄꯜ ꯑꯣꯟꯅꯈ꯭ꯔꯕ ꯌꯥꯎꯔꯣ ꯗꯨꯕꯨ ꯑ
ꯌꯎꯔꯦ ꯍꯥꯏꯕ
ꯃꯤ ꯌꯥꯎꯕꯅꯤꯅꯦ ꯄꯟꯊꯨꯡꯐꯝ ꯐꯪꯕꯒ ꯌꯥꯎꯈ꯭ꯔꯕꯅꯦ
ꯑꯁ ꯑꯗꯨ ꯅꯪꯒꯤꯗꯤ ꯀꯃꯥꯏ ꯇꯧꯕ
ꯑ ꯑꯩꯗꯤ ꯂꯩꯇꯦꯗ
ꯅꯪꯒꯤꯗꯤ ꯐꯪꯗ꯭ꯔꯤꯌꯦ ꯍꯥꯏꯕ꯭ꯔꯣ
ꯐꯪ꯭ꯗꯔꯤꯗ
ꯑꯗꯣ ꯀꯃꯥꯏꯟ ꯇꯧꯔꯤꯒꯦ ꯀꯃꯥꯏꯟ ꯇꯧꯔꯤꯒ ꯂꯩꯌꯦ ꯀꯤꯔꯒ ꯂꯩꯕ꯭ꯔꯣ ꯑꯟꯗꯔ ꯄ꯭ꯔꯣꯁꯦꯁꯇ ꯂꯩꯕ꯭ꯔꯣ
ꯑꯁ ꯄ꯭ꯔꯣꯁꯦꯁ ꯀꯨꯝꯕ ꯀꯩꯁꯨ ꯂꯩꯇꯦꯗ ꯊꯣꯏꯗꯣꯛꯄ
ꯑ ꯆꯥ ꯆꯥ ꯆꯥ ꯌꯥꯕꯗꯤ ꯌꯥꯏꯅ ꯁꯤꯁꯦ
ꯃꯤ ꯑꯇꯩꯒꯤꯗꯤ ꯆꯞ ꯆꯥꯟꯅꯔꯝꯃꯅꯦ ꯈꯣꯏꯒꯤꯖꯦ ꯅꯣꯡꯃ ꯅꯨꯄꯥ ꯑꯃ ꯋꯥꯔꯤ ꯁꯅ ꯁꯥꯅꯔꯥ ꯇꯨꯝꯊꯣꯛꯈꯤꯕ ꯋꯥꯅꯦꯑꯩ ꯁꯥꯎꯅꯤꯡꯕꯁꯤꯗꯤꯀꯣ ꯎꯝ
ꯊꯦꯡꯗꯤ ꯊꯦꯡ꯭ꯈꯔꯦꯑꯣ
ꯍꯣꯏ
ꯇꯥꯕ꯭ꯔꯣ ꯇꯥꯕ꯭ꯔꯣ ꯍꯥꯏꯔꯒ ꯁꯨꯛꯈꯨꯝ ꯈꯨꯝꯃꯛꯈꯤꯗ꯭ꯔꯦ ꯑꯗꯨꯝ ꯁꯅꯔꯤꯉꯩꯗ ꯃꯥꯗꯣ ꯇꯨꯝꯅꯤꯡꯕꯩ ꯃꯈꯣꯟ ꯑꯣꯏꯈ꯭ꯔꯦꯕ
ꯑꯣ
ꯑꯁ ꯃꯗꯣ ꯐꯤꯁ ꯆꯠꯄꯒꯤ ꯊꯕꯛ ꯋꯥꯔꯦ ꯑꯗꯨꯃꯥꯏꯟ ꯇꯧꯔꯝꯕꯅꯦꯕ
ꯑꯣ ꯑꯠꯆꯥ
ꯏ ꯈꯠꯂꯛꯄꯁꯤꯗꯤꯀꯣ
ꯃꯥꯅꯦ ꯃꯥꯅꯦ ꯑꯗꯨꯒꯨꯝꯕꯗꯤ ꯑꯗꯨꯒꯨꯝꯕꯗꯤ ꯅꯨꯡꯉꯥꯏꯇꯦꯗꯅꯀꯣ
ꯎꯝ
ꯑꯗꯨꯃꯥꯏꯟ ꯇꯧꯔꯤꯁꯤꯗꯤ ꯃꯤꯒꯤ ꯃꯨꯠꯁꯨ ꯃꯥꯡꯉꯦꯅꯦ
ꯍꯣꯏ ꯃꯤ ꯃꯇꯝ ꯃꯥꯡꯅ ꯃꯇꯝ ꯀꯥꯏꯊꯣꯛꯑꯒ ꯇꯧꯔꯤꯕ ꯄꯣꯠꯅꯦꯕ
ꯃꯥꯅꯦ ꯃꯥꯅꯦ
ꯀꯩ ꯏꯟꯖꯥꯡ ꯆꯥꯗꯣꯏ ꯅꯣ ꯍꯣꯔꯦꯟꯗꯤ ꯍꯥꯎꯒꯗ꯭ꯔꯣ
ꯍꯣꯔꯦꯟꯗꯤ ꯈꯔ ꯈꯔꯗꯤ ꯌꯦꯟꯒꯨꯝꯕ ꯆꯥꯗꯕꯅꯦ ꯍꯣꯔꯦꯟꯗꯤ
ꯎꯝ ꯎꯝ ꯍꯥꯎꯕ ꯆꯥꯕꯅ ꯐꯩꯗ ꯈꯔ ꯃꯨꯠꯇꯣ ꯍꯥꯥ ꯕꯣꯜ ꯌꯦꯡꯕꯒꯤ ꯊꯦꯡꯉꯛꯇꯧꯕ ꯆꯥꯔꯒꯥꯀꯣ
ꯍꯣꯏ ꯃꯣꯏꯠ ꯌꯧꯗ꯭ꯔꯗꯤ ꯌꯦꯡꯕꯁꯨ ꯅꯨꯡꯉꯥꯏꯇꯦꯕꯀꯣ ꯆꯥꯗꯣ ꯐꯖꯅ ꯆꯥꯔꯒ ꯌꯦꯡꯕ ꯇꯥꯔꯦꯅꯦ
ꯎꯝ ꯅꯨꯡꯉꯥꯏꯒꯅꯤ ꯍꯣꯔꯦꯟꯖꯨ
ꯅꯨꯡꯉꯥꯏꯅꯤ ꯑꯩꯈꯣꯏꯗꯤ ꯉꯔꯥꯡ ꯍꯥꯏ ꯉꯔꯥꯡꯅꯗꯣ ꯉꯗꯥꯝꯗ ꯃꯥꯟꯗꯦ ꯅꯠꯇ꯭ꯔꯣ
ꯉꯔꯥꯡ ꯍꯣꯏ ꯃꯟꯗꯦꯅꯦ
ꯑꯩꯈꯣꯏꯗꯣ ꯒꯥꯟꯙꯤꯒꯤ ꯃꯀꯣꯛ ꯀꯧꯅꯨ ꯁꯇꯔꯗꯦ ꯅꯠꯇ꯭ꯔꯣ
ꯎꯝ ꯁꯠꯇꯔꯗꯦꯗ
ꯍꯣꯏ ꯑꯗꯨꯒꯤꯗꯤ ꯑꯩꯗꯤ ꯌꯨꯁ ꯇꯧꯕ ꯍꯧꯗ꯭ꯔꯤꯑꯕꯀꯣ
ꯑꯥ
ꯑꯗꯨ ꯌꯥꯝ ꯂꯩꯑꯕ ꯑꯗꯨ ꯉꯁꯤꯗꯣ ꯈꯔ ꯆꯥꯎꯕ ꯇꯥꯔꯦ
ꯎꯝ ꯆꯑꯣ ꯁꯥꯥꯎ ꯁꯥ ꯊꯣ
ꯅꯥꯡꯁꯨꯣ ꯈꯔꯗꯤ ꯐꯪꯅꯕꯅꯤꯅꯦ
ꯍꯣꯏ
ꯑꯣ ꯑꯆꯥ ꯈꯔ ꯈꯔ ꯐꯪꯗꯗꯤ ꯐꯔꯦ ꯇ ꯑꯗꯨꯁ ꯑꯗꯨꯗꯤ
ꯎꯝꯝ ꯏꯗ ꯐꯪꯃꯒꯗꯤ
ꯎꯝ
ꯃꯠꯇꯕꯗꯤ ꯅꯠꯇ꯭ꯔꯦ
ꯑꯩꯒꯤꯗꯤ ꯐꯪꯒꯗꯕꯁꯨ ꯌꯥꯝ ꯂꯩꯔꯤꯌꯦ
ꯅꯪꯕꯤꯔꯣꯑꯣ
ꯎꯝ
ꯑꯣ ꯑꯣ ꯐꯩ ꯑꯩꯁꯨ ꯈꯔ ꯌꯥꯎꯔꯤꯗ ꯑꯃꯗꯀꯣ
ꯑꯣ ꯑꯠꯆꯥ ꯑꯆꯥ
ꯁꯤꯒꯤꯁꯦ ꯂꯣꯏꯁꯤꯜꯂꯒꯦ ꯇꯧꯕ
ꯍꯟꯗꯛꯇꯗꯤꯀꯣ ꯗꯩ ꯇꯥꯏꯝꯗꯣ ꯗꯩ ꯇꯥꯏꯝꯗꯣ ꯁꯪꯈ꯭ꯔꯦꯅꯦ
ꯍꯣꯏ ꯍꯣꯏ ꯍꯣꯏ ꯊꯦꯡꯅ ꯃꯝꯈ꯭ꯔꯦꯗ ꯍꯟꯗꯛꯇꯤ ꯁꯃꯔ ꯑꯣꯏꯕꯅꯤꯀꯣ
ꯍꯣꯏ ꯁꯃ ꯑꯣꯏ ꯍꯣꯏꯝꯃ ꯌꯧꯔꯦ ꯑꯗꯨꯒꯤꯅꯦ ꯑꯗꯨꯇꯪꯗ ꯁꯥꯡꯉꯩꯅꯦ
ꯈꯨꯟꯗꯒꯨꯝꯕ ꯂꯩꯔꯗꯤ ꯑꯁ ꯕꯣꯛꯁꯅꯕ ꯅꯨꯡꯉꯥꯏꯗꯕ ꯃꯇꯝꯅꯤ ꯍꯟꯗꯛꯇꯤ ꯊꯅ ꯃꯝꯝꯕꯒꯤꯀꯣ
ꯑ
ꯄꯨꯡ ꯃꯔꯤꯗꯒꯨꯝꯕ ꯁꯥꯟꯅꯕ ꯍꯧꯔꯣ ꯑꯗꯨ ꯇꯨ ꯑꯥꯋꯔꯁ ꯋꯥꯟ ꯑꯦꯟ ꯍꯥꯐ ꯑꯥꯋꯔꯁꯀꯨꯝꯕꯅꯤ ꯁꯅꯥ ꯑꯃ ꯐꯪꯕꯅꯦꯕ
ꯃꯥꯅꯦ ꯃꯥꯅꯦ ꯕꯨꯗꯤ ꯒꯨꯝꯕ ꯁꯅꯥꯕꯥ ꯅꯥꯪꯁꯨ
ꯀꯩ ꯕꯣꯜꯂꯤꯔꯣ
ꯍꯣꯏ
ꯕꯣꯜꯂꯤꯗꯤ ꯆꯠꯅꯗꯦꯗ꯭ꯔꯥ
ꯑꯣ ꯏꯟꯦꯁ ꯂꯩꯇꯣꯏꯕ ꯒꯤꯔꯣꯄꯤꯒ ꯅꯅꯦ
ꯍꯩꯗꯤꯦꯗ ꯣꯠꯂꯤꯗꯤ ꯁꯅꯁꯨ ꯁꯥꯟꯅꯔꯛꯇꯕꯀꯣ
ꯑꯗꯣ ꯕꯣꯂꯤꯡꯅ ꯈꯔ ꯅꯨꯡꯉꯥꯏꯈꯤꯗꯤ ꯐꯨꯠꯕꯣꯜꯗꯨꯗꯤ ꯋꯥꯏꯅꯦ
ꯍꯣꯏ ꯑꯗꯨꯕꯨꯗꯤ ꯏꯁꯥ ꯏꯁꯥꯒꯤ ꯑꯄꯥꯝꯕꯅꯤꯅ ꯑꯅꯤꯃꯛꯄꯨꯗꯤ ꯋꯥꯏꯑꯦꯗ ꯋꯥꯕꯕꯨꯗꯤ ꯑꯗꯨꯅ ꯕꯣ ꯐꯨꯠꯕꯣꯜ ꯅ ꯈꯔ꯭ꯕꯨꯗꯤ ꯋꯥꯏ
ꯎꯝ ꯐꯨꯠꯕꯣꯜꯗꯤ ꯈꯔ ꯋꯥꯏꯕ ꯋꯥꯕꯗꯣ ꯍꯦꯜꯂꯦꯕꯀꯣ
ꯁꯣꯔ ꯍꯣꯟꯕꯗꯣ ꯈꯔ ꯋꯥꯕ
ꯃꯥꯅꯤ ꯃꯥꯅꯦ ꯕꯣꯂꯤꯗꯤ ꯈꯔ ꯂꯥꯏꯕ ꯒꯦꯝ ꯍꯥꯏꯕ ꯇꯥꯔꯦ ꯑꯩꯈꯣꯏ ꯐꯤꯖꯤꯀꯦꯜ ꯏꯁꯇ꯭ꯔꯦꯡꯒꯨꯝꯕ ꯌꯥꯝ ꯌꯥꯎꯗꯦꯕꯀꯣ
ꯎꯝ
ꯄꯋꯥꯔꯅꯦꯗ ꯍꯂꯤꯗꯤ
ꯍꯣꯏ ꯑꯃ ꯑꯃꯅ ꯏꯁꯃꯦꯃꯦꯁꯀꯨꯝꯕ ꯇꯧꯕ ꯑꯗꯨꯒꯨꯝꯕ ꯈꯛꯇꯅꯦꯕ ꯐꯨꯠꯕꯣꯜꯗꯤ ꯆꯦꯟꯕꯗꯣ ꯋꯥꯏꯑꯦꯕꯀꯣ
ꯎꯝ ꯇꯦꯟ ꯃꯈꯈꯛꯁꯨ ꯌꯥꯗꯦ ꯌꯥꯗꯦꯅꯦ ꯐꯨꯠꯕꯣꯜꯗꯤ
ꯍꯣꯏ ꯐꯤꯖꯤꯀꯦꯜ ꯕꯣꯗꯤ ꯐꯥꯏꯠꯀꯨꯝꯕꯀꯣ ꯄꯛꯨꯝ ꯑꯃꯁꯨ ꯌꯧꯗꯣꯏꯗꯤ ꯌꯥꯕꯣꯏꯅꯦ
ꯚꯣꯄꯥꯜ ꯍꯩꯗ꯭ꯔꯥꯗꯤ ꯑꯃ ꯀꯟꯗ꯭ꯔꯣ ꯍꯩꯗ꯭ꯔꯥꯗꯤ ꯑꯃ ꯐꯔꯥ ꯀꯥꯏꯑꯕ
ꯍꯣꯏ ꯕꯣꯗꯤ ꯄꯥꯏꯞꯀꯨꯝꯕꯁꯨ ꯌꯥꯎꯋꯦꯕꯀꯣ ꯑꯗꯨꯗꯨꯗꯤ
ꯗꯨꯔꯥꯟ ꯀꯥꯞꯁꯨ ꯍꯧꯈ꯭ꯔꯅꯤꯅ ꯌꯦꯡꯕ ꯂꯥꯛꯀꯦꯔꯣ
ꯌꯦꯅꯤꯡꯕ ꯑꯗꯨ ꯀꯃꯤꯁꯦ ꯂꯥꯎꯁꯨ ꯌꯥ
ꯐꯔ ꯑꯗꯨꯗꯤ ꯐꯖꯒꯅꯦ ꯑꯁ ꯗꯔꯥꯡ ꯅꯦꯛꯁ ꯋꯤꯛꯀꯨꯝꯕ ꯍꯧꯗꯧ ꯃꯥꯜꯂꯦ
ꯑꯗꯨꯗꯤ ꯂꯥꯛꯇꯧꯔꯦꯅꯦ ꯍꯦꯛ ꯁꯤ ꯋꯥꯀꯞ ꯂꯣꯏꯔꯒꯂꯦꯅꯦ
ꯃꯤꯗꯤ ꯌꯥꯝꯕꯅꯤ ꯍꯦ ꯆꯟꯗꯕꯅꯦ ꯇꯨꯔꯥꯟ ꯀꯞꯇꯗꯤ ꯍꯣꯏ ꯍꯣꯏ ꯃꯥꯝ ꯄꯥꯃꯦ
ꯎ ꯃꯤ ꯌꯥꯝꯃꯦ ꯍꯥꯏꯕꯣ
ꯍꯣꯏ ꯑꯁ ꯃꯤ ꯌꯥꯝꯕꯅꯦ ꯇꯟꯗꯔꯅꯦ ꯁꯤꯇꯦꯗꯤ ꯑꯦꯝꯗ ꯍꯣꯏꯦꯝ ꯅꯅꯨꯡꯉ
ꯑꯩꯗꯤ ꯑꯗꯨ ꯏꯁꯇꯦꯗꯤꯌꯝꯗꯒꯤꯗꯤ ꯑꯃꯔꯛꯐꯥꯎ ꯌꯦꯡꯗ꯭ꯔꯤꯌꯦ
ꯑꯅ ꯄꯥꯎ ꯌꯦꯟ꯭ꯌꯦ ꯌꯦꯉ ꯑꯗꯨ ꯋꯥꯑꯦ
ꯑꯣ ꯑꯠꯆꯥ ꯑꯠꯆꯥ ꯃꯣꯏꯁꯦ ꯅꯨꯡꯗꯥꯡꯅ ꯁꯥꯟꯅꯕ꯭ꯔꯣ
ꯅꯨꯡꯊꯤꯗ ꯑꯗꯨꯝ ꯈꯔ ꯈꯔ ꯃꯝꯕ ꯍꯧꯔꯛꯈ꯭ꯔꯅꯤ ꯂꯣꯏꯕꯗꯗꯤ ꯃꯝꯈ꯭ꯔꯅꯤ
ꯑꯣ ꯑꯠꯆꯥ ꯑꯠꯆꯥ ꯑꯠꯆꯥ ꯑꯗꯣ ꯃꯣꯏ ꯌꯦꯡꯕꯗꯣ ꯐ꯭ꯔꯤ ꯑꯣꯏꯅ ꯌꯦꯡꯍꯟꯕ꯭ꯔꯣ ꯅꯠꯇ꯭ꯔꯗꯤ
ꯇꯤꯛꯀꯦꯠꯅꯦ ꯂꯨꯄꯥ ꯌꯥꯡꯈꯩ ꯂꯧꯕꯅꯦ ꯑꯩꯈꯣꯏ ꯒꯦꯂꯔꯤꯒꯣ ꯚ ꯑꯏ ꯄꯤ ꯒꯤꯗꯣ ꯕꯕꯤꯗꯤ ꯇꯥꯡ ꯃꯅꯦ
ꯑꯩ ꯇꯨ ꯇꯤꯀꯦ ꯌꯥꯡꯈꯩꯗꯤ ꯀꯔꯤꯁꯨ ꯅꯠꯇꯦ ꯇꯀꯣ
ꯍꯣꯏ ꯐꯖꯗꯤ ꯇꯥ ꯂꯝꯅꯤꯗ ꯃꯣꯏꯁ
ꯑꯥ ꯑꯥꯎꯗꯤ ꯂꯥꯛꯒꯥꯝꯅꯤ ꯔꯦꯚꯅꯌꯨ ꯈꯃꯥꯏꯗꯤꯀꯣ
ꯍꯣꯏ
ꯀꯁꯅꯂ ꯇꯝꯅꯤ
ꯏꯁꯇꯦꯗꯤꯌꯝꯗꯣ ꯈꯔ ꯆꯥꯎꯔꯗꯤ ꯐꯗꯤ ꯐꯒꯗꯕꯅꯤ ꯃꯤ ꯆꯟꯗꯦꯕ
ꯑꯆꯥ
ꯂꯥꯁ ꯂꯥꯁ ꯗꯔꯥꯎꯥꯟ ꯀꯞꯇ ꯁꯥꯟꯅꯕ ꯃꯇꯝꯗꯒꯣ ꯍꯌꯦꯡꯕ ꯆꯠꯂꯦꯕ ꯑꯁ ꯑꯩꯈꯣꯏ ꯄꯥꯎ ꯑꯁ ꯀꯥꯕ ꯌꯥꯗꯗꯅꯀꯣ
ꯊꯦꯡꯅ ꯂꯥꯛꯕꯤꯒꯔꯣ ꯀꯔꯤꯁꯦ
ꯁꯦꯡꯅ ꯂꯥꯛꯇꯦ ꯕꯣꯜꯗꯤ ꯍꯧꯗ꯭ꯔꯤꯑꯕ ꯑꯩꯈꯣꯏ ꯂꯥꯛꯄꯗꯣ ꯑꯗꯨ ꯑꯣꯏꯔꯁꯨ ꯃꯤ ꯌꯥꯝꯅꯦ ꯏꯁꯇꯦꯗꯤꯌꯝꯗ ꯑꯗꯨꯝ ꯐꯜ ꯂꯣꯏꯁꯤꯟꯈ꯭ꯔꯦꯕ
ꯑꯣ
ꯄꯥꯏꯞ ꯑꯃ ꯂꯩꯌꯦꯕ ꯍꯣꯏ ꯐꯨꯠꯕꯣꯜ ꯐꯦꯟꯁꯁꯦ ꯌꯥꯝꯃꯦ ꯌꯥꯝꯃꯦ ꯃꯅꯤꯄꯨꯔ ꯍ ꯐꯦꯁꯦ
ꯃꯅꯤꯄꯨꯔꯁꯦ ꯑꯦꯍꯣꯏ ꯑꯁꯤ ꯑꯩꯈꯣꯏ ꯑꯩꯈꯣꯏ ꯑꯩꯈꯣꯏ ꯀꯥꯎꯟꯇ꯭ꯔꯤ ꯍꯥꯏꯕ ꯇꯥꯔꯦ ꯑꯁꯤ ꯑꯗꯨꯗꯗꯤ ꯃꯅꯤꯄꯨꯔꯁꯨ ꯐꯨꯠꯕꯣꯜꯗꯗꯤ ꯑꯗꯨꯝ ꯌꯥꯎꯗꯤ ꯌꯥꯅꯤꯍꯦꯛ
ꯍꯣꯏ ꯌꯥꯏ
ꯅꯠꯇ꯭ꯔꯣ
ꯍꯣꯏ ꯌꯥꯏ
ꯅꯍꯥꯟ ꯋꯥꯔꯜ ꯀꯞ ꯅꯍꯥꯟ ꯋꯥꯔꯜ ꯀꯞꯀꯤ ꯍꯥꯏ ꯇꯔꯥ ꯑꯟꯗꯔ ꯁꯚꯦꯟꯇꯤꯟꯒꯤ ꯑꯁꯤ ꯑꯩꯈꯣꯏ ꯖꯜꯍꯤꯗ ꯁꯥꯟꯅꯕꯗꯣ
ꯍꯣꯏ
ꯑꯗꯨ ꯁꯥꯟꯅꯕ ꯃꯤ ꯑꯌꯥꯝꯕꯗꯤ ꯑꯩꯈꯣꯏ ꯏꯁꯇꯦꯠꯇꯒꯤꯅꯦꯕ
ꯎꯝ ꯍꯣꯏ ꯃꯥꯅꯦ
ꯑꯗꯨꯅ ꯍꯥꯏꯕꯗꯤ ꯃꯅꯤꯄꯨꯔꯁꯨ ꯁꯥꯟꯅꯕ ꯑꯗꯨꯝ ꯌꯥꯅ ꯂꯩꯦꯕꯀꯣ
ꯐꯨꯕꯣꯜꯗꯤ ꯐꯨꯕꯣꯜ ꯈ ꯅꯠꯇꯦꯗ ꯑꯗꯨꯝ ꯑꯌꯥꯝꯕ ꯁꯄꯣꯔꯠꯁ ꯂꯅꯗꯤ ꯌꯥꯏꯔ
ꯣꯕꯣ ꯣꯂꯤꯕꯣꯜꯗꯤ ꯈꯦꯂ ꯂꯨ ꯃꯂꯦꯅꯦ ꯃꯅꯤꯄꯨꯔꯔꯤꯁꯦ
ꯑꯣ ꯕꯣꯂꯤꯕꯣꯜꯗꯤ ꯈꯔ ꯇꯥꯗꯦ ꯁꯅꯥꯗꯤ ꯁꯥꯟꯅꯔꯦ ꯃꯗꯤ ꯑꯣꯏꯔꯁꯨ
ꯑꯥ ꯌꯥꯝ ꯌꯥꯝ ꯄꯣꯄꯨꯂꯔ ꯑꯣꯏꯗꯦꯕꯀꯣ
ꯎꯝ
ꯐꯨꯕꯣꯜꯗꯤ ꯌꯥꯗ ꯃꯂꯦ ꯣꯛꯁꯤ ꯃꯗꯤ ꯌꯥꯏ ꯃꯕꯨꯖ
ꯎꯝ ꯌꯥꯏ ꯄꯥꯡꯒꯟꯒꯤ ꯄꯣꯠꯇꯤ ꯌꯥꯏ ꯑꯗꯨꯣꯁꯨ
ꯎꯝ
ꯣꯕꯤꯠ ꯄꯪꯒꯥꯅꯤ ꯌꯥꯝ ꯁꯤꯖꯤ
ꯍꯣꯏ ꯐꯦꯁꯤꯂꯤꯇꯤꯁꯇꯣ ꯈꯔ ꯐꯔꯗꯤ ꯑꯗꯨꯗꯒꯤ
ꯍꯣꯏ
ꯍꯟꯅ